ꯏꯇꯥꯎ ꯆꯞ ꯆꯥꯔꯕ꯭ꯔꯣ ꯅꯨꯡꯗꯥꯡꯒꯤ ꯆꯥꯛ ꯆꯥꯕ꯭ꯔꯣ
ꯑꯁ ꯌꯥꯝ ꯉꯜꯂꯦꯍꯦ ꯀꯔꯤꯒꯤꯅꯣ
ꯑꯩꯗꯤ ꯆꯥꯛꯊꯣꯛꯇ꯭ꯔꯦꯅꯦ ꯂꯥꯝꯕꯒꯤ
ꯀꯔꯤꯒꯤ
ꯍꯥꯏꯁ ꯍꯧꯖꯤꯛ ꯇꯧꯂꯛꯄꯗꯨ ꯅꯪꯒꯤ ꯈꯨꯟꯁ ꯑꯩ ꯅꯪꯒꯤ ꯅꯨꯄꯤ ꯈꯨꯟꯒꯤ ꯅꯨꯄꯤꯗꯨꯅꯦ ꯅꯪꯅ ꯄꯤꯕꯗꯣ
ꯑꯁ ꯅꯪꯁꯨꯦ ꯌꯥꯗꯦ
ꯃꯣꯏꯅ ꯇꯧꯔꯛꯄꯒꯤꯅꯦ ꯑꯩ ꯇꯧꯗ
ꯑꯩ
ꯃꯥꯅ ꯃꯦꯁꯦꯖ ꯊꯔꯛ ꯃꯥꯅ ꯃꯦꯁꯦꯖ ꯃꯥꯅ ꯃꯤꯆꯦꯁ ꯊꯥꯔꯛꯄꯒꯤꯅꯦ
ꯑꯩ ꯉꯥꯡꯅꯤꯡꯂꯤꯦꯀ
ꯃꯥꯅꯁꯨ ꯍꯪꯉꯨꯅꯦ
ꯑꯩꯒꯤ ꯌꯥꯔꯒ ꯏ ꯑꯩꯒꯤ ꯌꯥꯔꯒ ꯑꯩ ꯌꯥꯗꯕ ꯁꯥꯏꯅꯤ
ꯑꯦ ꯑꯗꯨ ꯑꯗꯨ ꯑꯗꯨꯕꯨꯗꯤ ꯅꯠꯇꯦꯍꯦ ꯑꯩ ꯑꯩꯒꯤ ꯊꯤꯟꯁꯤꯗꯤ ꯑꯩ ꯄ꯭ꯔꯣꯃꯤꯁꯅꯦ ꯍꯥꯏ ꯆꯤꯟꯁꯤꯗꯤ ꯉꯔꯥꯡꯗꯣ ꯕꯤꯖꯤ ꯍꯥꯏ ꯑꯗꯨꯒ ꯑꯃꯨꯛ ꯑꯩ ꯉꯔꯥꯡ ꯆꯥꯛ ꯆꯥꯕ ꯃꯇꯝꯗ ꯇꯔꯥ ꯑꯍꯨꯝ ꯃꯔꯤꯅꯦ ꯇꯧꯕꯗꯣ ꯑꯗꯨ ꯕꯤꯖꯤ ꯕꯤꯤꯖꯤ ꯑꯗꯨ ꯍꯥꯏ
ꯎꯝ
ꯑꯩ ꯁꯛ ꯑꯩꯩ ꯊꯤꯕ ꯅꯠꯇꯦ ꯃꯥꯁꯨ ꯑꯃꯨꯛꯀ ꯇꯦꯛꯁ ꯊꯥꯔꯛꯑꯒꯦ
ꯀꯅꯅꯦ ꯅꯪ ꯑꯁ
ꯀ ꯇꯔꯥꯎ ꯀ ꯇꯔꯔꯤꯁꯁꯤꯁꯉꯥꯏ ꯀꯔꯤ ꯍꯥꯏꯅ
ꯎꯝ
ꯀꯩꯗꯧꯔꯤꯅꯣ
ꯁꯤꯒꯤ ꯀꯔꯤꯁꯨ ꯇꯧꯔꯤ
ꯏꯕ ꯐꯖꯕ
ꯊꯖꯥꯕꯗꯤ ꯍꯥꯏꯒꯅꯤ
ꯐꯖꯕ ꯑꯧ ꯐꯖꯕꯔꯣ
ꯐꯖꯠꯇꯦ ꯅꯣꯏꯅ ꯐꯖꯩ ꯀꯔꯤꯅꯣ ꯑꯗꯨꯝ ꯆꯛ ꯊꯤꯕ ꯆꯤꯡꯉꯦ꯫ ꯆꯛ ꯊꯤꯕꯗꯣ ꯑꯗꯨꯝ ꯍꯥꯏꯅ
ꯐꯖꯕꯧ ꯇꯨꯝꯅꯤꯡꯉꯤꯗ꯫
ꯑꯗꯣ ꯑꯩ ꯋꯥꯔꯤꯁꯨ ꯁꯥꯟꯅꯉꯥꯏ ꯂꯩ ꯁꯤꯗꯁꯨ ꯁꯤꯗ ꯁꯥꯠ ꯍꯩꯔ ꯁꯥꯕꯁꯦ ꯁꯤꯗ ꯍꯥꯏꯗ ꯍꯥꯏꯇꯕ ꯌꯥꯗꯕ ꯇꯣ ꯎꯝ ꯅꯥꯍꯥꯟ ꯅꯪꯅ ꯄꯤꯗꯕ ꯅꯨꯄꯤꯗ ꯅꯪꯁꯨ ꯅꯨꯄꯤ ꯀꯣꯏꯕ꯭ꯔꯥ ꯑꯗꯨꯝ ꯍꯪꯉꯦ ꯑꯩꯅ ꯃ
ꯑꯩꯔꯣ
ꯃꯥꯅ ꯅꯪ ꯅꯪꯕꯨꯗꯤ ꯍꯪꯗꯦ꯫ ꯅꯪꯉꯣꯟꯗꯗꯤ ꯍꯪ ꯍꯣꯏ ꯀꯣꯏꯗ꯭ꯔꯗꯤ ꯍꯣꯏ ꯑꯉꯣꯟꯗꯅꯦ ꯀꯣꯏꯗ꯭ꯔꯗꯤ ꯅꯪꯕꯨ ꯍꯥꯏꯌꯨ ꯍꯥꯏ ꯅꯦ ꯑꯈꯣꯏ ꯈꯨꯟꯒ ꯅꯨꯄꯤ ꯑꯃ ꯊꯤꯅꯤꯡꯉꯥꯏ ꯑꯩꯅ ꯅꯨꯄꯤ ꯀꯣꯢꯄ ꯑꯩꯅ ꯇꯟꯅꯦ ꯍꯥꯏꯕ꯫
ꯀꯣꯏꯌꯨꯅꯦ ꯀꯔꯤꯒꯤꯅꯣ ꯀꯣꯏꯌꯣ ꯑꯁ
ꯍꯥꯥ
ꯀꯣꯏꯌꯨꯅꯦ
ꯑꯩꯅ ꯀꯥꯏꯅꯤꯡꯗꯦ ꯑꯗꯨꯃꯥꯏꯅ ꯍꯥꯌꯕ ꯃꯥꯁꯦ ꯎꯝ ꯆꯍꯤ ꯀꯌꯥ ꯁꯨꯈ꯭ꯔꯕ꯫ ꯃꯥꯅꯁꯨ ꯍꯥꯏ ꯌꯥꯝ ꯑꯍꯟ ꯑꯣꯏ ꯃꯥꯅ ꯅꯣꯏꯕ ꯑꯣꯏꯔꯝꯒꯅꯤꯅ
ꯏꯁ ꯗꯤ ꯄꯤ ꯏꯁꯄꯥꯏꯗꯔꯃꯦꯟꯒꯤ ꯊꯝ ꯍꯥꯞꯄꯗꯨꯔꯥ
ꯅꯠꯇꯦ ꯃ ꯑꯇꯣꯞꯄ ꯀꯔꯤ ꯃꯦꯁꯤ ꯗ꯭ꯔꯦꯁ ꯔ ꯑꯗꯨ ꯍꯥꯞꯄꯗꯣ꯫
ꯑꯍꯥ ꯍꯥꯏꯅꯦ ꯍꯥꯏꯅꯦ꯫
ꯃꯣꯏꯗꯤ ꯆꯞ ꯃꯥꯟꯅꯥꯏꯀꯣ ꯅꯣꯏ꯫
ꯎꯝ ꯁꯦꯝꯕꯤꯌꯣ ꯍꯥꯏꯌꯨꯅꯦ꯫
ꯑꯥ ꯀꯔꯤꯒꯦ ꯅꯪꯕꯨ ꯌꯥꯝ ꯂꯝ ꯍꯟꯅꯦ ꯍꯥꯏꯌꯦ꯫
ꯍꯦ ꯍꯦ ꯍꯦ ꯑꯩꯕꯨꯔꯣ꯫
ꯍꯣꯌ ꯁꯦꯠꯇꯔꯒꯦꯗꯤ ꯅꯪꯕꯨ ꯋꯥꯔꯤ ꯁ
ꯍꯥꯥ
ꯍꯣꯏ ꯅꯪꯕꯨ ꯌꯥꯝꯅ ꯃꯦꯅ ꯑꯩ ꯑꯣꯔꯔ ꯑꯦ ꯑꯗꯨꯝ ꯅꯨꯡꯇꯤ ꯅꯨꯡꯇꯤ ꯅꯨꯡꯇꯤꯖꯨ ꯊꯧꯔꯛꯉꯦ ꯍꯥꯏ ꯇꯨꯝꯕ ꯃꯇꯝꯗꯨ ꯑꯗꯨꯝ ꯀꯦꯜ ꯇꯧꯔꯛꯀꯅꯤ ꯍꯥꯏꯌꯦꯅꯦ ꯅꯪ ꯍꯦ ꯗꯣ ꯋꯥꯔꯤ ꯁꯥꯅꯤꯉꯥꯏ
ꯑꯍꯦ ꯍꯦ ꯍꯦ ꯍ
ꯃꯥꯅ ꯍꯥꯏ ꯑꯣ ꯑꯗꯨ ꯑꯣꯏꯗꯤ ꯃꯥꯁꯦ ꯌꯥ ꯀꯔꯤ ꯀꯔꯤ ꯉꯥꯏ ꯃꯥꯅꯤ ꯊꯥꯔꯒ ꯑꯗꯨꯝ ꯃꯤꯠ ꯎꯝ ꯇꯠꯈ꯭ꯔꯦꯕ ꯅꯦꯠꯋꯥꯛꯁꯦ꯫
ꯏꯁꯩ ꯁꯛꯄꯤꯌꯨꯅꯦ ꯍꯤꯝ
ꯏꯁꯩ ꯁꯛꯄ ꯍꯥ ꯍꯥꯏꯇꯦ꯫
ꯁꯛꯄꯤꯌꯣ ꯀꯔꯤꯒꯤꯅꯣ ꯀꯩꯗꯧꯔꯤꯅꯣ ꯅꯪꯗꯤ꯫
ꯍꯧꯖꯤꯛꯇꯤ ꯐꯝꯔꯒ ꯂꯩꯅꯤ꯫ ꯃꯥꯁꯨ ꯏꯁꯄꯥꯏꯗꯔꯃꯦꯟ ꯂꯩꯕ ꯗ ꯑꯗꯨꯁꯨ ꯇꯧꯔꯛꯑꯒꯅꯦ ꯍꯥꯏꯌꯦꯅꯦ꯫
ꯅꯪ ꯅꯪꯒꯤ ꯂꯧꯈ꯭ꯔꯣ ꯑꯗꯨ ꯅꯨꯄꯤꯗ
ꯃꯥꯁꯨ ꯅꯦꯛꯁ ꯏꯌꯥꯔꯗ ꯃꯄꯥꯟ ꯆꯠꯀꯅꯤ ꯍꯥꯏꯅꯦ
ꯅꯪꯗꯤ ꯂꯧꯈ꯭ꯔꯣ ꯑꯗꯣ
ꯈꯏꯗ꯭ꯔꯃꯦꯟꯗ꯭ꯔꯥ ꯍꯥꯏꯕꯗ ꯑꯩꯈꯣꯏꯒ ꯌꯥꯗꯦ ꯑꯗꯨꯕꯨꯗꯤ ꯃꯣꯏꯁꯤ ꯑꯩꯈꯣꯏꯒ ꯆꯞ ꯃꯥꯟꯅꯩ ꯅꯨꯄꯤ ꯑꯍꯟꯕ ꯀꯣꯏꯅꯤꯡꯗ꯭ꯔꯦ ꯍꯧꯖꯤꯛꯁꯦ ꯑꯩ
ꯀꯔꯤꯒꯔꯥ
ꯑꯃꯥꯡꯉ ꯑꯃꯅ ꯄꯦꯟꯕ ꯑꯣꯏꯔꯒꯦ ꯑꯩ ꯅꯨꯄꯤ ꯑꯃꯕꯨ ꯅꯨꯄꯤ ꯑꯃꯕꯨꯁꯨ ꯋꯥꯔꯤ ꯀꯔꯤꯁꯨ ꯍꯥꯏꯕ ꯉꯝꯗꯕ ꯑꯩꯅ ꯅꯨꯄꯤ ꯑꯅꯤ ꯀꯣꯏꯔꯗꯤꯦ ꯁꯤꯒꯅꯤ
ꯆ ꯊꯤꯅ ꯇ
ꯏꯁꯤꯡ ꯊꯤꯕ ꯅꯠꯇꯦ ꯑꯩ ꯅꯨꯄꯤꯁꯤꯡꯕꯨꯁꯨ ꯃꯤꯔꯥꯏ ꯃꯤꯦꯔꯥꯏꯅ ꯀꯩꯅꯔ ꯇꯕꯅꯤꯗꯕꯒꯤꯅꯦꯗ ꯅꯠꯇ꯭ꯔꯗꯤ ꯏꯁ ꯑꯍꯨꯝꯔ ꯃꯔꯤꯔꯥ ꯇꯧꯒꯅꯤ
ꯇꯂꯦ ꯐꯪꯕ ꯋꯥꯔꯒ
ꯑꯗꯨꯕꯨꯗꯤ ꯑꯩ ꯌꯥꯝ ꯂꯩꯥꯏꯌꯦ ꯑꯩ ꯀꯔꯤꯅ ꯅꯪ ꯁꯛꯉꯥꯟꯗ
ꯐꯪꯕꯗꯤ ꯐꯪꯕ꯭ꯔꯥ
ꯎ
ꯐꯥꯒ꯭ꯔꯝ ꯂꯣꯏ ꯐꯪꯂꯝꯂꯣꯏꯗ ꯈꯔ ꯉꯟꯅ ꯉꯥꯡꯒꯅꯤ ꯈꯔ ꯈꯔ ꯀꯟꯅ ꯉꯥꯡꯉꯨ
ꯇꯥꯗ꯭ꯔꯕꯨꯣ
ꯇꯥꯏꯅꯦ
ꯀꯞ ꯇꯥꯗꯗꯤ ꯋꯥ ꯐꯖꯅ ꯈꯨꯝꯕꯁꯦ
ꯅꯪꯒꯤ ꯊꯕꯛꯗꯤꯤ ꯂꯣꯏꯈ꯭ꯔꯕꯣ
ꯂꯣꯏꯗ꯭ꯔꯦ ꯄꯨꯡ ꯅꯥꯏꯟ ꯄꯤ ꯑꯦꯝꯗ ꯂꯣꯏꯒꯗꯕ
ꯑꯁ ꯊꯦꯡꯉꯦꯍ ꯑꯗꯨꯗꯤ
ꯅꯣꯏꯒꯤ ꯅꯝꯕꯔ ꯑꯩ ꯕꯩꯍꯥꯔ ꯇꯧꯈ꯭ꯔꯦꯒꯣ
ꯍ ꯍ ꯍ
ꯅꯣꯏ ꯅꯨꯄꯤꯒꯁꯨ ꯅꯪꯒꯁꯨ
ꯎ
ꯎꯝ ꯑꯩꯈꯣꯏꯁꯤ
ꯀꯩ ꯈꯨꯒꯤ ꯊꯣꯡꯒꯗꯅꯤ
ꯑꯅꯤ ꯍꯧꯖꯤꯛ ꯊꯥꯔꯁ ꯗꯦꯅꯤꯀꯣ
ꯎꯝ
ꯑꯌꯨꯛ ꯑꯌꯨꯛ ꯇꯨꯃꯣꯔꯣ ꯍꯥꯏꯕꯗꯣ ꯀꯔꯤ ꯍꯥꯏꯕ꯭ꯔꯥ
ꯍꯌꯦꯡꯅꯦ
ꯑꯣ ꯍꯌꯦꯡ ꯑꯩ ꯍꯪꯆꯠ ꯇꯥꯏꯒꯔꯥ ꯀꯂꯥ ꯆꯠꯄꯅꯤ
ꯈꯪꯗꯦꯗ ꯀꯃꯥꯏꯅ ꯇꯧꯁꯤꯔ ꯍꯌꯦꯡꯁꯦ
ꯃꯥꯁꯨ ꯅꯧ ꯆꯨꯔꯒ ꯍꯧꯖꯤꯛꯅ ꯍꯧꯒꯠꯄꯅꯦ ꯍꯥꯏꯅꯩ ꯃꯥꯒꯤ ꯃꯤꯡꯗꯤ ꯈꯪꯗ꯭ꯔꯦ ꯑꯔꯖꯦꯟꯇꯤꯅꯥꯒꯤ ꯏꯁꯄꯣꯔꯠ ꯇꯤ ꯁꯥꯔꯠ ꯊꯝꯕꯗꯨ ꯂꯤꯞꯄꯤꯌꯨ
ꯎꯝ ꯎꯝ ꯎꯝ
ꯌꯥꯝ ꯅꯣꯏꯕ ꯃꯈꯣꯟ ꯄꯨꯝꯃꯤꯅ ꯃꯥꯒꯤꯁꯦ
ꯅꯠꯇꯦ ꯅꯠꯇ ꯍꯥꯥ
ꯀꯥꯡꯕ꯭ꯔꯥ
ꯃꯥꯅꯦ ꯍ
ꯀꯪꯕꯨꯗꯤ ꯑꯩꯁꯨ ꯄꯥꯝꯅ ꯀꯪꯕ ꯅꯨꯄꯤꯁꯤꯡꯗꯨ
ꯃꯥꯏ ꯃꯥ ꯃꯥꯗꯤ ꯇꯀꯟꯃꯦ
ꯍꯥ
ꯃꯥꯔꯤ ꯇ ꯀꯅꯤ
ꯀꯥꯟ
ꯃꯄꯨ ꯂꯩꯈ꯭ꯔꯦ
ꯑꯣ
ꯃꯤ ꯃꯤ ꯃꯕꯨꯛ ꯌꯥꯝ ꯐꯥꯕꯅꯦ ꯃꯥꯗ
ꯑꯣ ꯀꯔꯝ ꯀꯔꯗꯒꯤ ꯂꯥꯥꯎꯕꯒꯤꯔ ꯑꯗꯨꯗꯤ ꯌꯥꯝ ꯅꯨꯡꯁꯤꯕ ꯑꯣꯏ
ꯃꯕꯨꯛ ꯌꯥꯝ ꯐꯕꯅꯦ ꯃꯥꯗꯤ
ꯎꯝ ꯃꯥꯅꯁꯨ ꯍꯥꯏꯌꯦ ꯅꯪꯉꯟꯅ ꯍꯥꯏꯌꯦ ꯅꯨꯄꯤ ꯊꯤꯅꯤꯡꯉꯥꯏ ꯍꯥꯏꯌꯦꯒ ꯍꯥꯏꯅꯤ
ꯑꯩꯗꯤ ꯈꯟꯅꯕ ꯌꯥꯎꯗꯦꯗ ꯀꯦ
ꯑꯩꯅ ꯃꯥꯅ ꯍꯥꯡꯕ ꯅꯣꯏ ꯆꯍꯤ ꯅꯪꯒ ꯅꯣꯏ ꯆꯞ ꯃꯥꯟꯅꯕ꯭ꯔ ꯃꯥꯅ ꯍꯥꯏꯕ ꯅꯠꯇꯦ ꯑꯩꯅ ꯈꯔꯗꯤ ꯉꯥꯡꯉꯤ ꯍꯥꯏꯕ ꯑꯉꯥꯡ ꯌꯥꯝ ꯌꯥꯝ ꯋꯥꯅ ꯑꯩꯅ
ꯃꯣꯏꯗꯤ ꯁꯤꯅꯤꯌꯔꯅꯤ ꯍꯥꯏꯕ ꯑꯩꯅ
ꯅꯪ ꯅꯨꯄꯤ ꯀꯧꯌꯦꯦ ꯍꯥꯏꯕ꯭ꯔꯥ ꯃꯉꯣꯟꯗ
ꯍꯥꯏꯗꯤ
ꯍꯣꯏꯕꯨ ꯅꯪꯁꯦ ꯑꯁꯤꯆꯤꯟ ꯊꯤꯕ ꯍꯧꯂꯤꯅꯦ ꯑꯗꯨꯗꯤ
ꯃꯥꯅ ꯐꯪꯗꯕ ꯄꯤꯗ
ꯍ
ꯀꯔꯤꯔꯤꯁꯨ ꯅꯠꯇꯦ ꯑꯩ ꯀꯣꯏꯕꯁꯨ ꯀꯣꯏꯕ ꯅꯠꯇꯕꯗꯣ
ꯑꯩꯒꯤ ꯋꯥꯔꯤꯁꯤ ꯌꯥꯝ ꯁꯥꯕꯁꯨ ꯅꯨꯡꯉꯥꯏꯌꯦ ꯇꯥꯕ꯭ꯔꯣ
ꯎꯉꯥꯏꯅꯦ ꯅꯣꯡ ꯆꯨꯕ꯭ꯔꯥꯁꯤꯗ
ꯆꯨꯗꯦ ꯃꯃꯒ ꯂꯩꯌꯦ
ꯑꯩꯗꯤ ꯑꯁ ꯋꯥꯛꯀꯤꯡ ꯆꯠꯆꯔꯒꯅ ꯈꯔ ꯇꯟꯕꯀꯣ
ꯅ ꯇꯥꯔꯖꯤ ꯆꯠꯒꯌꯃꯝꯝꯟꯃꯝꯅꯨ
ꯆꯠꯄꯗꯤ ꯆꯠꯂꯅꯤꯗ ꯆꯦꯟꯕꯅ ꯅꯨꯡꯉꯥꯏꯌꯦ
ꯅꯪ ꯈꯛꯇꯔ ꯆꯠꯗꯨꯁꯦ
ꯈꯪꯗꯦ ꯏꯃꯥꯟꯅꯕ ꯆꯠꯀꯦꯔꯥ ꯆꯠꯂꯣꯏꯔꯥ
ꯎ ꯑꯗꯨꯝ ꯐꯤꯖꯤꯀꯦꯜ ꯐꯤꯖꯤꯀꯦꯜꯅꯀꯣ ꯁꯔ ꯁꯔꯄꯗ ꯁꯗ ꯁꯨ ꯐꯒꯅꯤ ꯑꯗꯨꯝ ꯊꯝꯂꯒ ꯂꯩꯕꯁꯦ
ꯑꯩꯁꯨ ꯑꯁ ꯋꯥꯛꯀꯤꯡ ꯆꯠꯄꯗꯤ